ꯑꯩꯒꯤ ꯁꯥꯝꯗꯣ ꯀꯃꯥꯏꯅ ꯇꯧꯅꯤ ꯄꯥꯕꯨꯡ ꯑꯣꯏꯌꯦ ꯕ꯭ꯂꯤꯆꯤꯡ ꯄꯥꯎꯗꯔ ꯂꯩꯔꯒ ꯇꯩꯕꯅ ꯐꯅꯤ ꯁꯝꯗꯤ ꯁꯣꯛꯄ
ꯎꯝ
ꯍ
ꯎꯝ
ꯑꯣ ꯎ
ꯎꯝ
ꯅ ꯃꯈꯣꯏ ꯂꯥꯛ꯭ꯔ ꯎꯝ
ꯅꯨꯡꯉꯥꯏꯇꯦ ꯑꯩꯒꯤ ꯁꯝꯁꯦ ꯍꯦꯛꯇ ꯊꯣꯛꯇꯦꯕ
ꯍꯥꯥ
ꯁꯝꯗꯣ ꯄꯥꯝꯃꯨ ꯍꯥꯏꯕ ꯍꯤꯗꯥꯛ ꯂꯩꯕꯗꯨ
ꯅꯠꯇꯦ ꯍꯧꯖꯤꯛꯇꯤ ꯅꯪꯒꯤ ꯁꯝꯗꯣ ꯆꯣꯠꯄꯅꯤꯅ
ꯗ꯭ꯔꯥꯏ ꯇꯧꯔꯦ
ꯍꯡ ꯍꯡ ꯇ
ꯉꯁꯥꯏꯗꯤ ꯂꯥꯏꯐꯇ ꯌꯦꯡꯕꯗ ꯉꯥꯡꯉꯦꯗꯅ
ꯎꯝ
ꯂꯥꯏꯠꯇ ꯌꯦꯡꯕꯁꯨ ꯑꯗꯨꯝ ꯃꯨꯔꯦ ꯅꯍꯥꯟ ꯑꯍꯥꯟꯕ ꯇꯩꯕꯗꯨꯁꯨ ꯂꯥꯏꯠꯇꯗꯤ ꯑꯗꯨꯝ ꯉꯥꯜꯂꯦꯕ ꯁꯒꯤꯗꯤ ꯄꯔꯥ ꯕꯦꯂꯛ
ꯎ ꯅꯦꯕꯔꯗꯤꯗꯤ
ꯎꯝ
ꯑꯩ ꯑꯩꯒꯤ ꯍꯦꯟ ꯃꯈꯣꯟ ꯇꯥꯕ꯭ꯔꯣ
ꯇꯥꯗꯦ ꯍꯧꯖꯤꯛꯇꯤ ꯈꯤꯇꯪꯗꯤ ꯑꯗꯨꯝ
ꯇ ꯍꯥꯥ
ꯈꯤꯇꯪꯗꯤ ꯇꯥꯏꯑꯦ ꯑꯗꯨꯝ
ꯑ ꯌꯥꯔꯗꯤ
ꯇꯨ ꯀꯨꯔꯔꯛꯇꯦ ꯍꯗ
ꯎ
ꯇꯥꯕ꯭ꯔꯥ ꯍꯥꯏꯕ
ꯇꯥꯌꯦ ꯇꯌꯦ
ꯃꯤꯅ ꯃꯤꯅ ꯋꯥ ꯉꯥꯡꯕꯁꯨ ꯈꯨꯝꯗꯦ ꯇꯥꯏ ꯍꯥꯏꯔꯒ
ꯇꯥꯏꯌꯦ ꯇꯥꯏꯌꯦ
ꯁꯝꯆꯦꯠ ꯄꯨꯔꯛꯄ ꯀꯥꯎꯔꯦ ꯍꯥꯏꯕ ꯀꯣꯛ ꯇꯨꯝꯕꯗ ꯁꯨꯝꯆꯦꯠ ꯄꯥꯏꯗ꯭ꯔꯦ
ꯁꯝꯁꯦꯠ ꯍꯥꯏꯗꯤ ꯀꯣꯝꯗꯔꯥ
ꯎꯝ
ꯁꯝꯁꯦꯠ ꯍꯥꯏꯔ
ꯁꯝꯆꯦꯠ
ꯑꯗꯣ ꯅꯪꯒꯤ ꯃꯥꯏꯗ ꯑ ꯀꯂꯔ ꯈꯔ ꯂꯩꯕꯗꯨꯗꯤ ꯂꯣꯏ ꯊꯣꯛ
ꯆꯨꯕꯗꯣ ꯀꯣꯛꯑꯦ
ꯁꯛ ꯐꯖꯕ ꯅꯤꯅ ꯅꯪꯃꯨꯛ ꯅꯪ ꯅꯪꯒꯤ ꯍꯦꯌꯔ ꯅꯪꯒꯤ ꯁꯝꯗꯣ
ꯎꯝ
ꯑ ꯅꯪ ꯗꯥꯏ ꯇꯧꯕ ꯀꯥꯟꯗ ꯗꯦꯟꯗ꯭ꯔꯥꯞꯇꯤ ꯂꯣꯏ ꯆꯠꯈ꯭ꯔ ꯃꯥꯜꯂꯦ ꯗꯧꯟ꯭ꯔ ꯄꯨꯗ꯭ꯔꯦ ꯐꯔꯤ ꯇꯧꯔꯤꯅꯣ ꯍꯧꯖꯤ
ꯐꯃꯨꯡ ꯁꯦꯝꯃꯤ
ꯍ ꯎꯝꯔꯂꯥ
ꯁꯦꯝꯦꯃꯤꯌꯦ
ꯁꯔꯃꯥꯟ ꯁꯔꯃꯥꯟ ꯑꯩꯒꯤ ꯕꯤꯠꯁꯤꯠ ꯑꯁ ꯉꯁꯤ ꯈꯛꯇ ꯑꯅꯥꯎꯕ ꯍꯥꯞꯄꯅꯤꯅ ꯇꯨꯝꯕ ꯅꯨꯡꯉꯥꯏꯔꯦ
ꯑꯅꯥꯎꯕ ꯁꯨꯗꯕ
ꯑꯁ ꯕꯦꯁꯤꯠ ꯑꯩ ꯁꯨꯕꯗꯣ ꯑꯩꯒꯤꯗꯣ
ꯑꯥ
ꯂꯣꯏꯔꯦ ꯍꯦ ꯍꯦꯛꯇ ꯃꯨꯕꯗꯣ ꯂꯣꯏꯔꯦ ꯃꯐꯣꯟꯁꯨ ꯕꯕꯜ ꯐꯣꯝꯁꯨ ꯊꯣꯛꯇ꯭ꯔꯦ ꯑꯗꯨꯒꯤ ꯑꯅꯤꯔꯛ ꯇꯧꯔꯦ ꯁꯔꯞ
ꯅꯆꯤꯟ ꯊꯤꯒꯅꯣꯗ ꯅꯪꯁꯨ ꯑꯁ
ꯑꯁ ꯑꯩꯅ ꯐꯣꯇꯣ ꯅꯝꯃꯗꯤ
ꯒ꯭ꯔꯨꯞꯀꯤ ꯅꯝꯒꯗꯕꯅꯤꯅꯦ
ꯎꯝ ꯅꯦꯦꯛꯁ ꯇꯥꯏꯝ ꯗ ꯅꯃꯒꯦ
ꯑꯩ ꯁꯤ ꯁꯤ ꯁꯤ ꯁꯤ ꯍꯧꯖꯤꯛ ꯇꯧꯕꯗꯣ
ꯎꯝ
ꯑ ꯁꯨꯕ ꯀꯥꯟꯗ ꯅꯪ ꯇꯧꯔꯣꯀꯣ ꯑꯗꯨ ꯅꯥꯡꯉꯛꯄꯣ
ꯇꯂꯦ
ꯅꯪ ꯍꯌꯦꯡ ꯑꯩꯒꯤ ꯐꯤ ꯁꯨꯅꯤ ꯍꯥꯏꯕ ꯅꯠꯇ꯭ꯔꯣ
ꯑ ꯑꯃ ꯑꯅꯤ ꯁꯨꯕꯤꯅꯤ ꯍꯥꯏꯕꯅꯦ ꯂꯣꯏꯗꯤ ꯁꯨꯔꯣꯏꯍꯦ ꯀꯩꯒꯤꯅꯣ ꯑ ꯉꯝ ꯃꯔꯨ ꯑꯣꯏꯌꯦꯦ
ꯍꯌꯦꯡ ꯕꯖꯥꯔ ꯕꯖꯥꯔꯗꯤ ꯆ ꯆꯠꯀꯅꯤꯀꯣ
ꯎ ꯑꯩꯒꯤ ꯑꯦꯛꯁꯇꯦꯟꯁꯟ ꯀꯣꯔꯁꯦ ꯌꯥꯝꯅ ꯕꯦꯔꯥ ꯇꯧꯔꯦ ꯎꯝ
ꯑꯩꯒꯤꯗꯤ ꯑꯩ ꯔꯨꯝꯗꯗꯤ ꯁꯥꯕꯅꯤꯅ ꯐꯦꯟ ꯊꯥꯗ꯭ꯔꯗꯤ
ꯎꯝ
ꯀꯅꯥꯗꯦ ꯍꯦ ꯏꯂꯦꯛꯇ꯭ꯔꯤꯛ ꯚ ꯍꯧꯖꯤꯛ ꯑꯦꯠꯇꯤ ꯑꯃꯨꯛꯀ ꯆꯠꯈ꯭ꯔꯦ
ꯃꯂꯦ ꯅꯪꯒꯤꯦ ꯌꯁꯨ
ꯍꯣꯏ ꯑꯩꯒꯤ ꯈꯦꯗꯤ ꯑꯩꯒꯤ ꯐꯦꯟꯗꯣ ꯋꯥ ꯀꯌꯥ ꯈꯪꯗꯦꯕ ꯅꯪ ꯏꯗꯨꯗꯤ ꯅꯪꯒꯤꯁꯨ ꯈꯪꯗꯦꯗ ꯑꯩꯗꯤ ꯅꯪꯒꯤ ꯐꯦꯟ ꯄꯥꯅꯀꯣ ꯄꯥꯔ ꯋꯥ ꯎ
ꯇꯥꯏ ꯏꯁꯤꯡ ꯊꯛꯄꯒꯤꯅꯦ
ꯅꯪꯒꯤ ꯐꯦꯟꯣ ꯑꯅꯤ ꯀꯟ ꯃ ꯑꯗꯨꯣ ꯄ ꯀꯟꯅꯅ ꯉ ꯇ
ꯑꯦꯗꯖꯁ ꯇꯧꯕꯒꯤꯗ
ꯎꯝ ꯉꯥꯏ ꯈꯣꯀꯣ
ꯑꯁꯤꯗꯤ ꯇꯨꯝꯃꯒꯦ ꯍꯥꯏꯔꯗꯤ ꯐꯦꯟꯗꯣ ꯃꯨꯠ ꯊꯠꯂꯅꯤ ꯐꯦꯟ ꯃꯆꯥ ꯑꯣꯏꯅ ꯇꯧꯔꯅꯤ
ꯗꯤ ꯇꯧ
ꯑꯩꯒꯤ ꯍꯧꯖꯤꯛꯇꯤ ꯑꯩ ꯇꯨꯝꯕ ꯅꯨꯡꯉꯥꯏꯔꯅꯤ ꯍ ꯁꯦꯡꯗꯣꯛꯄꯒꯤ ꯏꯔꯨꯝꯗ
ꯅꯨꯡꯉꯥꯏꯅ ꯇꯨꯝꯃ ꯅꯨꯡꯉꯥꯏꯅ ꯇꯨꯝꯃ
ꯑ
ꯅꯨꯉꯥꯏꯅ ꯇꯨꯝꯒꯗꯕꯅꯤꯅꯦ
ꯎꯝ ꯑꯩ ꯈꯣꯡ ꯅꯥꯕꯁꯤꯗꯤ ꯂꯣꯏꯔꯦ
ꯑꯩꯁ ꯕꯣꯜꯗꯤ ꯌꯦꯡꯗꯤ ꯌꯦꯡꯅꯤꯡ
ꯀꯨꯝ ꯀꯌꯥꯒꯤꯅꯣ
ꯍꯧꯖꯤꯛꯁꯤꯅ
ꯑꯣ ꯇꯥꯏ ꯍꯕ
ꯇꯦꯟ ꯊꯥꯔꯇꯤ
ꯎ ꯇꯤꯟꯗꯤ ꯀꯅꯥ ꯀꯅꯥ
ꯃꯔꯨ ꯀꯣꯒ ꯀꯅꯥꯗꯥ ꯀꯅꯥꯗꯥ ꯇꯔꯥꯎꯟ ꯑꯣꯐ ꯁꯤꯁꯇꯤꯟ ꯅꯤ ꯅꯀꯣ
ꯎ ꯑꯗꯣ ꯅꯪ ꯅꯍꯥꯟ ꯁꯄꯣꯔꯠ ꯇꯧꯕꯗꯣ ꯃ ꯐꯣ ꯅꯠꯇꯕꯅ
ꯑꯩ ꯑꯃꯨꯛ ꯔꯀꯣꯠ ꯇꯧꯔꯅꯤ ꯍꯥꯟꯅꯁꯨ ꯇꯧꯋꯦ ꯑꯩ ꯍꯧꯖꯤꯛꯁꯨ ꯇꯧꯔꯅꯤ
ꯏꯐꯥ ꯅꯤꯡꯌꯦ ꯅꯦꯗꯔꯂꯦꯟ ꯒ ꯃꯣꯔꯣꯀꯣ ꯒꯗꯣ ꯅꯠꯇ꯭ꯔꯥ ꯀꯥꯎꯔꯤ ꯀꯥꯎꯕꯨ ꯀꯥꯎꯔꯦ ꯑ ꯍ ꯍ ꯍ ꯐ ꯐꯖꯅ ꯊꯨꯅ ꯆꯠꯂꯦꯍꯦ ꯍꯥ
ꯕꯣꯜ ꯌꯦꯡꯂꯗꯤ ꯆꯠ ꯆꯠꯂꯝꯃꯣꯏꯕ
ꯕꯣꯜ ꯌꯦꯡꯉꯗꯤ
ꯆꯥꯖ ꯆꯠꯄ ꯉꯝꯃꯣꯏꯕ
ꯑ ꯑꯦꯂꯥꯔ ꯁꯦ ꯄꯨꯡ ꯀꯩꯗ ꯁꯦ ꯇꯧ ꯎꯆꯦꯗ
ꯑ
ꯍꯧꯒꯠꯄꯗꯤ ꯉꯥꯝꯃꯔꯣꯏꯕꯣ
ꯉꯔꯥꯡ ꯗꯤ ꯁꯨꯋꯥꯏꯗꯦ ꯇꯨꯝꯕ ꯃꯥꯜꯂꯦ
ꯃꯥꯂꯕ ꯀꯔꯤ ꯇꯥꯏ ꯎꯝ ꯑꯩ ꯈꯋꯥꯡꯁꯦ ꯇꯦꯛꯀꯦ ꯇꯧꯋꯦ ꯅꯥꯏ ꯀꯔꯟ ꯆꯠꯄ ꯃꯥꯥꯂꯦ ꯌꯥꯝꯅꯥꯌꯦ
ꯍ
ꯑꯩ ꯑꯃꯨꯛ ꯇꯧꯔꯛꯀꯦ ꯇꯟꯕ꯭ꯔꯣ
ꯍꯥꯎ
ꯎꯝ ꯑꯩꯒꯤ ꯈꯨꯠꯁꯦ ꯊꯤꯕꯅ ꯂꯣꯏꯔꯅꯦ ꯄꯣꯠꯂꯤꯁꯦ ꯁꯪꯗꯤ ꯁꯪꯅꯤꯡꯕꯅꯦ
ꯎꯝ
ꯔꯤꯃꯨꯚ ꯇꯧꯕꯗꯣ ꯇꯟꯥꯟꯕ ꯅꯄꯣꯂꯤꯁ
ꯍ
ꯍ ꯔꯤꯃꯨꯕꯔ ꯂ ꯂꯩꯇ꯭ꯔꯗꯤ ꯌꯥꯔꯔꯣꯏ
ꯃ ꯀ ꯍꯥꯏꯗꯤ ꯅ ꯄꯨꯂꯤꯁ ꯑꯣ
ꯞꯆꯗꯒꯤ ꯈꯤ ꯀꯂꯔ ꯆꯣꯔꯦ
ꯃꯥꯏꯗ ꯐ
ꯎ
ꯪ ꯄꯩꯁꯥꯗꯤ ꯆꯠꯄꯀꯣ
ꯃꯥꯅꯦ ꯅꯪꯣ ꯍ ꯃꯥꯈ꯭ꯔꯦ